ꯍꯥꯥ ꯄꯥꯎ
ꯇꯥꯏ ꯇꯥꯏ
ꯍꯜꯂꯣ
ꯑꯩꯌꯦ
ꯇꯥꯗ꯭ꯔꯣ
ꯇꯥꯏꯌꯦ
ꯍ ꯆꯥ ꯄꯩꯗ ꯇ ꯃꯤ ꯂꯩꯔꯨꯁꯤꯦ ꯎꯝ ꯇ ꯑꯗꯕꯇ
ꯏ ꯉꯥꯡ ꯇꯥꯗꯨꯕ
ꯍꯥꯎ ꯀꯔꯤ ꯅ ꯁꯤꯨꯗ ꯉꯥꯡꯅꯗ ꯇꯥꯗꯗꯤ ꯑꯣꯀꯦ ꯐꯦ ꯑꯣꯀꯦ ꯑꯣꯀꯦ ꯃꯤꯅꯠ ꯑꯃꯨꯛ ꯍꯥꯞꯇ ꯉꯥꯏꯔꯤꯅꯦ ꯅꯥꯗꯤꯌꯥ ꯅꯪ ꯑꯁꯦ ꯐꯖꯅ ꯐꯝꯕ ꯌꯥꯗ꯭ꯔꯥ ꯀꯨꯏꯅꯕ ꯊꯦꯝꯃꯤꯕ꯭ꯔꯣ ꯅꯪ ꯑꯗꯨꯗ
ꯑꯥ꯭ꯔꯣꯕꯤꯁꯨ
ꯎꯝ
ꯐꯝꯕꯣ ꯇꯝꯅꯤꯉꯥꯅꯤꯌꯦ
ꯂꯟ ꯕꯪꯒ꯭ꯂꯥꯗꯦꯁ ꯖꯝ ꯃꯦꯟꯃꯥꯔ ꯐꯣꯜ ꯂꯩ ꯎꯝ ꯎꯝ
ꯍꯥꯖꯤꯇꯥꯗ꯭ꯔꯥ ꯎꯏꯔꯛꯑꯅꯦꯕ
ꯑꯩꯃ ꯇꯥꯏ ꯏꯅꯤ ꯑꯗꯨꯗꯤ ꯌꯥꯔꯄꯤꯁ
ꯀꯔꯤꯌꯨ ꯑꯩꯁꯨ ꯏꯌꯥꯔꯄꯤꯁ ꯂꯧꯊꯣꯛ ꯐꯣꯟ ꯍꯥꯞꯄ ꯌꯥꯗꯕꯅꯤ
ꯑꯃ ꯅꯥꯟ ꯏꯟꯪ ꯇꯧꯔꯛꯄꯗ ꯍꯥꯄꯤꯗ ꯏ
ꯍ ꯍ ꯍ ꯋꯥꯟ ꯀ꯭ꯂ꯭ꯂꯥꯁ ꯅꯥꯏꯟ ꯑꯣ ꯁꯠꯇ ꯑꯅ ꯃ ꯀ ꯔꯁꯤꯌꯥꯒ
ꯁꯤ ꯇꯪ ꯇꯅꯥꯝ ꯄ
ꯏꯄꯣꯔꯦꯟ ꯐꯁꯇꯦꯜ ꯗꯦꯟ ꯑꯁ ꯖꯦꯔꯣꯛꯁ ꯇ ꯎꯗꯕꯁꯨ ꯁꯣꯏꯔꯗꯤ ꯑꯗꯨ ꯃꯥꯡꯉꯦ ꯑꯗꯨꯅ
ꯍꯣꯏꯅꯦ ꯃꯥꯡꯉꯤꯃꯤꯅꯁꯨ ꯑꯣꯏꯈꯗꯤ
ꯏꯟꯗꯤꯌꯨꯔꯤꯒꯤ ꯊꯥꯔꯇꯤꯟ ꯐꯣꯔꯇꯤꯟ ꯏꯟꯇꯔ
ꯅꯪ ꯄꯩꯁꯥꯗꯨꯣ ꯀꯩꯅꯣ ꯄꯩꯁꯥ ꯂꯣꯏꯁꯟꯈ꯭ꯔꯕ ꯅ ꯍꯉꯩ ꯅ
ꯐꯤꯟ ꯐ ꯇꯤꯟ ꯍꯥꯏꯗꯦ ꯍꯥꯏꯗꯦ ꯂꯩꯕꯗꯤ ꯂꯩꯗꯣꯔꯦ ꯌꯥꯝ ꯍꯌꯦ ꯅꯨꯡꯁꯤꯠ ꯂꯣꯏꯔꯅꯤ ꯇ꯭ꯋꯦꯟꯇꯤ ꯊ꯭ꯔꯤꯗ ꯀꯔꯤ ꯑ
ꯃꯣꯏ ꯊꯥ ꯅꯪꯒꯤꯁꯤꯦ ꯊꯥ ꯅꯠꯇ꯭ꯔꯣ ꯀꯥ ꯄꯁꯦ
ꯎꯠꯇꯦ
ꯀꯌꯥ
ꯑꯅꯤ ꯈꯛꯇꯅꯣ ꯁꯤꯛꯁ ꯐꯤꯐꯇꯤ
ꯁꯤꯛꯁ ꯐꯤꯐꯇꯤꯁꯤ ꯊꯥꯅꯤ ꯈꯪꯗ ꯎꯝ ꯉꯃꯔ ꯀꯅꯥꯅ ꯍꯦꯟꯃ ꯂꯞꯃꯟꯈ꯭ꯔꯦ ꯃꯣꯏꯅ ꯂꯧꯔꯤꯕ ꯄꯩꯁꯥꯁꯦ
ꯍ ꯊ ꯌꯥ ꯐꯤ ꯀꯥꯃꯩ ꯑꯃ ꯒꯔ ꯁꯤꯟ ꯃꯥꯏꯇꯤꯟ ꯇ꯭ꯋꯦꯟꯇꯤ ꯋꯥꯇꯣꯏꯇ ꯀꯇꯣꯏꯇ ꯋꯥꯟ ꯑꯗꯨꯒꯀ
ꯎꯝ ꯖꯦꯔꯣꯛꯁ ꯇꯧꯔꯛꯏꯕ
ꯇ꯭ꯋꯦꯟꯇꯤ ꯋꯥꯟ ꯇ꯭ꯋꯦꯟꯇꯤ ꯋꯥꯟ ꯇ ꯏꯃꯥꯟꯅꯕ ꯑꯃ ꯐꯝꯃꯦ ꯂꯝꯕꯤꯔꯈꯣꯏꯗꯤ ꯃꯅꯤꯒꯤ ꯃꯆꯥꯅꯤ ꯃꯉꯣꯟ ꯂꯩꯀꯥꯏꯗ
ꯐꯔꯤꯁ
ꯑ
ꯃꯤꯜꯒꯤ ꯃꯃꯥꯁꯦ ꯏꯃꯥꯅ ꯀꯅꯥꯅ ꯍꯥꯏꯥꯏꯒꯤꯅꯤꯅꯦ ꯃꯥꯁꯤ ꯀ ꯐꯔ
ꯄꯩꯁꯥꯕꯨ ꯌꯥꯝ ꯂꯥꯎꯗꯦ
ꯃꯦꯝ ꯀꯔꯥꯏꯗ꯭ꯔꯤ ꯁꯤꯗꯗꯤ ꯀꯣꯄꯤꯤ ꯑꯅꯤ ꯂꯨꯄꯥ ꯇꯔꯥ
ꯀꯣꯄꯤꯤ ꯃꯅꯤꯡ ꯃꯃꯥꯡ ꯀꯨꯟ ꯀꯨꯟꯇꯔꯨꯛꯅꯦ
ꯍ
ꯇꯧꯔꯤ ꯏꯁꯤꯦ ꯑꯗꯨ ꯇ꯭ꯋꯦꯟꯇꯤ ꯁꯤꯛꯁ ꯄꯦꯖꯦꯁꯇꯨꯗ ꯂꯨꯄꯥ ꯅꯤꯐꯨ ꯈꯛꯇꯅꯤ ꯍꯧꯔꯤ
ꯑꯣ ꯑꯂ ꯑꯩꯁꯨ ꯌꯨꯝꯗꯒꯤꯩ ꯂꯥꯛꯄ ꯀꯥꯟꯗ ꯑꯝꯇ ꯑꯩꯒꯤꯨꯝ ꯗꯣꯀꯨꯃꯦꯟ ꯑꯃꯈꯩꯁꯦ ꯈꯔ ꯌꯥꯝ ꯇꯧꯊꯣꯛꯑꯒ ꯑꯝꯇ ꯊꯝꯒꯦ ꯊꯥꯏꯅ ꯀ꯭ꯂꯥꯁ ꯇꯨꯌꯦꯜꯐ ꯇꯨꯌꯦꯜꯐ ꯂꯣꯏꯕꯩꯗꯨꯗ ꯂꯨꯄꯥ ꯆꯥꯝꯃꯉꯥ ꯆ ꯆꯪ ꯃꯈꯣꯏ ꯍꯦꯛꯇ ꯀꯣꯄꯤ ꯇꯔꯥ ꯀꯨꯟ ꯇꯔꯥ ꯀꯨꯟ ꯇꯧꯈꯤꯕꯅꯦꯕ ꯑꯗꯨꯁꯨ ꯂꯣꯏꯈ꯭ꯔꯦꯕ ꯅꯨꯡꯉꯥꯏꯇꯦꯕ ꯃꯁꯤꯆ ꯃꯆ ꯇꯧꯁꯦ ꯄꯩꯁꯥꯁꯨ ꯃꯌꯥꯝ ꯇꯤꯡꯕ
ꯎꯝ ꯋꯥꯍꯪ ꯈꯔ ꯍꯪꯉꯛꯑꯅꯦ ꯚꯥꯏ ꯂꯤ ꯆꯤꯡꯐꯥ ꯐꯥꯔꯦ ꯑꯍꯥꯟꯕ ꯋꯥꯍꯪꯗꯨꯗ ꯅꯝꯕꯔ ꯇꯨꯗ ꯀꯗꯕꯛ ꯀꯔꯤ ꯍꯥꯏꯦ ꯃꯣꯗꯤ ꯀꯥꯎꯈ꯭ꯔꯦ
ꯃꯩꯇꯩ ꯃꯌꯦꯛꯅ ꯏꯔꯕ ꯅꯠꯇ꯭ꯔꯥ ꯏꯔꯗꯤ ꯑꯗꯨꯝ ꯈꯣꯠꯂ ꯂꯣꯏꯅꯤꯝ
ꯄꯥꯔꯒ ꯌꯥꯎꯕ꯭ꯔꯥ ꯑꯗꯒꯤ ꯁꯥꯔꯤꯕ ꯋꯥꯔꯤꯁꯤꯗ ꯄꯥꯔꯁꯣꯅꯦꯜ ꯌꯥꯎꯕ꯭ꯔꯥꯒ ꯍꯥꯏꯗ ꯌꯥꯎꯏꯤ ꯅ ꯑꯃꯨꯛꯀ ꯍꯥꯏꯔꯨꯅꯤ ꯌꯥꯎꯗꯦꯅ ꯍꯥꯏꯒꯗꯕꯃꯤꯗꯣ
ꯑꯩꯅꯦ ꯑꯁꯦꯡꯕꯇ ꯈꯣꯡꯒꯅꯤ
ꯈꯣꯡꯒꯨꯗꯔꯒꯅ ꯑꯗꯨꯝ ꯄꯩꯁꯥꯁꯦ ꯉꯥꯔꯣꯏ
ꯎ
ꯑ ꯑ ꯑ ꯀꯔꯤꯅꯣ
ꯑꯗꯣ ꯑꯍꯥꯟꯕꯗ ꯑꯃꯗꯤ ꯋꯥꯟ ꯁꯕꯃꯤꯠ ꯑꯩꯅ ꯇꯧꯔ ꯂꯩꯔꯝꯅꯦꯃꯤ
ꯑꯗꯨꯗꯗꯨ ꯁꯝꯃꯤꯠ ꯇꯧꯈ꯭ꯔꯕꯣ
ꯃꯁꯥꯅ ꯑꯗꯨꯝ ꯇꯧ ꯈꯪꯗ ꯊꯣꯛꯒ
ꯇꯧꯕꯗꯣ ꯑꯗꯨꯝ ꯐꯩ ꯂꯦꯡ ꯆꯠꯄꯅꯤꯅ ꯍꯌꯦꯡ ꯑꯗꯨꯝ ꯍꯦꯜꯂꯛꯀꯅꯤ ꯑꯩꯁꯨ ꯊꯥꯔꯇꯤ ꯇꯩꯒꯗꯕꯗ ꯊꯥꯔꯇꯤ ꯊ꯭ꯔꯤ ꯂꯩꯕ ꯂꯦꯡ ꯆꯠꯄ ꯌꯥꯎꯋꯣꯏꯅꯦꯕ ꯑꯩꯗꯣ ꯀꯨꯟꯊ꯭ꯔꯥꯗꯣ ꯌꯥꯝ ꯊꯨꯅ ꯂꯣꯏꯁꯤꯜꯂꯣ ꯑꯃꯨꯛꯇ
ꯃꯉꯥ ꯈꯛꯇꯅꯤ ꯍꯒꯤꯗꯤ ꯗꯥꯛꯁ ꯊꯥꯔꯦ
ꯑꯗꯨ ꯃꯉꯥꯗꯨ ꯂꯣꯏꯔꯒ ꯃꯉꯥ ꯑꯃ ꯂꯥꯛꯈꯤꯅꯤꯌꯦ
ꯎꯝ
ꯃꯉꯥ ꯃꯉꯥ ꯃꯉꯥ ꯂꯥꯛꯀꯗꯧꯔꯤꯕ ꯐꯥꯏꯚ ꯁꯤꯛꯁꯇ ꯊꯥꯔꯇꯤ ꯃꯉꯥ ꯇꯔꯨꯛꯂꯛ ꯂꯥꯛꯈꯤꯅꯤ ꯑꯗꯨꯝꯕ ꯃꯉꯥ ꯑꯃꯒ ꯂꯥꯛꯈꯤꯅꯤ ꯃꯉꯥ ꯑꯃ ꯂꯩ ꯍꯥꯏꯗꯨꯅ ꯑꯗꯨꯅꯦ ꯔꯦꯁꯤꯌꯣ ꯑꯃ ꯇ꯭ꯋꯦꯟꯇꯤ ꯊꯥꯔꯇꯤ ꯑꯗꯩ ꯐꯣꯔꯇꯤ ꯐꯣꯔꯇꯤ ꯀꯩ ꯇꯧꯔꯛꯀꯅꯦꯕꯀꯣ ꯑꯗꯨ ꯔꯦꯁꯤꯌꯣꯅꯦꯕ ꯃꯤꯅꯠ ꯅꯠꯇꯦ ꯃꯤꯅꯠꯅꯦ ꯀꯥꯏꯅꯤ ꯈꯪꯒꯅꯤ ꯑꯩ ꯑꯗꯨꯏꯗꯨꯣ ꯂꯥꯟꯅ ꯈꯣꯠꯈꯤꯕ ꯑꯩꯁꯨ ꯃꯥꯜꯂꯦ ꯄꯩꯁꯥ ꯈꯔ ꯆꯪꯈ꯭ꯔꯤꯁ ꯑ ꯅ ꯃꯥꯅꯤ ꯐꯤꯐꯇꯤ ꯐꯤꯐꯇꯤꯒꯤ ꯆꯥꯡ ꯍꯥꯏꯗꯤ ꯔꯦꯁꯤꯌꯣꯅꯦꯕ ꯑꯗꯨꯏꯗꯣ ꯌꯣꯁꯤ ꯄꯁꯤꯁꯤ ꯏꯁꯅꯦꯕꯣꯏ ꯍꯣ ꯃꯤ ꯑꯁꯅꯦ ꯑꯗꯨꯣ ꯍꯩꯇ꯭ꯔꯒꯗꯤ ꯈꯪꯕꯣꯏꯗꯣ ꯀꯔꯤ ꯍꯥꯏꯔꯤꯅꯣ ꯑꯩꯣꯏꯁꯤꯦ ꯑꯪꯀꯅꯤꯗꯣ
ꯃꯁ ꯄꯥꯡꯍꯟ ꯇꯧꯔꯦ ꯈꯔ ꯍꯩꯇ꯭ꯔꯤꯕ ꯄꯣꯠꯁꯤ ꯇꯥꯛꯀꯗꯕꯅꯤ ꯍꯩꯇꯕꯗꯣ ꯅꯪ ꯏꯁꯤ ꯍꯩꯇꯕ ꯑꯄꯪꯕ ꯊꯤꯃꯨꯒ ꯇꯧꯔ ꯂꯩꯔꯗꯤ ꯍꯦꯟꯅ ꯄꯪꯁꯤꯜꯂꯛꯑꯅꯤ
ꯑꯩ ꯅꯣꯏꯅꯗꯩ ꯅꯪ ꯗꯨꯅꯤꯌꯥ ꯈꯪꯉꯝꯃꯅꯤꯗ ꯈꯪꯗ꯭ꯔꯁꯨ
ꯄꯠꯇ꯭ꯔꯣꯁꯤ ꯎꯝ ꯀꯔꯤ ꯄꯪꯁꯤꯜꯍꯟꯂꯕꯗꯤ ꯅꯪꯁꯤ ꯍꯥꯟꯗꯒꯤ ꯍꯥꯟꯅ ꯍꯦꯟꯦꯟꯒꯠꯂꯛꯏꯕ ꯅꯠꯇ꯭ꯔꯣ ꯑꯗꯨꯝ ꯄꯪꯖꯜꯍꯟꯕꯤꯔ
ꯑꯗꯨꯗꯉꯗꯤ ꯌꯦꯅꯠꯇꯗꯅ
ꯑꯗꯨꯗ ꯑꯩꯅ ꯄꯪꯖꯜꯍꯟꯈ꯭ꯔꯕ ꯅꯪꯁꯦ ꯑꯩꯅ ꯍꯦꯟꯒꯠꯂꯂ ꯍꯥꯏꯦ ꯃꯅ ꯅꯪꯉꯣꯟꯗ ꯑꯩꯅꯗꯤ ꯄꯪꯁꯤꯜꯂꯝꯗꯦ ꯍꯥꯏꯕ ꯑꯩ ꯑꯩꯅ ꯍꯥꯏꯅꯤꯡꯉꯕꯁꯦ
ꯀꯔꯥꯡꯈ ꯀꯔꯥꯡꯈꯪꯒꯤ ꯈꯣꯟꯖꯦꯜ ꯍꯜꯂꯝꯃꯗꯤꯁꯦ ꯈꯪ ꯑꯗꯨꯗꯤ ꯑꯗꯨ ꯑꯗꯨꯒꯤ ꯏꯁꯇꯦꯠꯁꯤ ꯍꯣꯠꯄ ꯍꯩꯕ꯭ꯔꯣ ꯑꯗꯨ ꯍꯣꯠ ꯐꯩꯕ ꯑꯝꯇ ꯂꯩꯇꯦ ꯍꯧꯖꯤꯛ ꯑꯗꯨꯅꯤꯌꯥꯗ
ꯏꯁꯤꯤꯁ ꯆꯂ ꯎꯝ ꯄꯪꯖꯜ ꯍꯟꯕ ꯀꯥꯏ ꯑꯗꯨꯝ ꯇꯧꯕ ꯃꯤ ꯅꯠꯇꯦ ꯑꯩ ꯑꯜꯥꯅꯦ ꯌꯥꯔ ꯑꯣꯏꯣꯏ ꯇ ꯊꯕꯛꯅꯦꯗ
ꯃꯤꯅꯠ
ꯄꯥꯡꯖꯜ ꯍꯟꯕꯅ ꯍꯥꯏꯔꯁꯦ ꯎꯝ ꯄꯪꯁꯤꯜꯍꯟꯂꯨ ꯍꯥꯏꯁꯦ ꯑꯅꯝꯝꯕ ꯑꯥ ꯁꯣꯛꯍꯜꯂꯒ ꯂꯩꯍꯟꯕꯗꯨꯅꯦ ꯎꯝ ꯎꯝ ꯈꯅꯕ
ꯃꯤꯅꯤꯠ ꯇꯔꯥꯅꯤꯊꯣꯏꯒꯅꯦ ꯁꯦꯀꯦꯟ ꯈꯔ ꯍꯦꯟꯕꯗ ꯃꯁꯥꯅꯕꯨꯗꯤ ꯎꯠꯈꯤꯕꯅꯤ ꯃꯠꯄꯕꯨꯗꯤ ꯑꯗꯨ ꯑꯗꯨꯃꯥꯏꯅ
ꯎ ꯃ ꯁꯔ ꯂꯩꯦ ꯎꯝ ꯌꯥꯔꯦꯅꯦ ꯉꯁꯤ ꯇꯧꯔꯦ ꯑꯗꯨ ꯍꯌꯦꯟ ꯅꯪꯖꯥꯡꯒꯂ ꯑꯣꯏꯔꯀꯥꯒ ꯇ ꯑꯣꯦ
ꯏ ꯌꯥꯝ ꯂꯣꯏꯕ ꯅꯨꯃꯤꯠꯇꯨꯗ ꯄꯩꯗ꯭ꯔꯥ ꯇꯧꯗꯅꯤ
ꯋꯥ ꯑꯣ
ꯅꯨꯩꯅ ꯖꯣ ꯀꯠ ꯃꯔꯣ ꯑꯃ ꯇ ꯎꯔꯦ
ꯎꯝ ꯎꯝ ꯅꯪꯖꯣ ꯀꯥ ꯑꯗꯨꯣ
ꯃꯤ ꯌꯥꯝꯔꯝꯗꯤꯦ ꯆꯤꯟ ꯍꯄꯗ ꯑ ꯊꯦꯡꯉ ꯊꯦꯡꯒꯂꯗꯤ ꯃꯤ ꯀꯌꯥꯝꯨꯈꯠꯂꯛꯑꯦ ꯑꯩꯈꯣꯏꯏꯗꯔ ꯏꯃꯥ ꯍꯣꯏꯗꯤ ꯐꯥꯔꯁꯇꯗꯤ ꯀꯥꯞꯄ ꯆꯦꯟꯁꯤꯜꯂꯛꯏꯁꯦ
ꯎꯝ
ꯑꯩ ꯍꯧꯗꯣꯛꯄ ꯑꯗꯨꯗꯨꯒ ꯑꯩꯅ ꯑꯗꯨꯝ ꯑꯩ ꯄꯨꯡ ꯃꯉꯥꯗꯩꯅ ꯑꯗꯨꯝ ꯊꯝꯖꯔꯦ ꯃꯥꯅ ꯍꯧꯗꯣꯛꯄꯗꯤ ꯍꯥꯏꯔꯦ ꯑꯗꯨ
ꯍ ꯍ
ꯎ ꯅꯅ ꯂꯥꯛꯈ꯭ꯔꯦ
ꯑꯗꯣ ꯅꯪꯒꯤꯁꯦ ꯑꯩꯈꯣꯏ ꯗꯦꯠ ꯀꯌꯥꯗꯅꯦꯕ ꯅꯪ ꯀꯥꯞꯀꯗꯣ ꯅꯨꯃꯤꯠ ꯀ ꯀꯨꯟꯅꯤꯊꯣꯏꯅꯤ ꯍꯥꯏꯕꯍꯔꯗꯣ
ꯀꯔꯤꯅꯣ ꯊꯨꯏꯁꯦ ꯀꯔꯤꯅꯣ
ꯎꯝ
ꯑꯩ ꯌꯃ ꯄ ꯊꯣꯏ ꯑꯩ ꯌꯃ ꯂꯣꯟꯁ
ꯅꯣꯏꯣꯏꯒꯣꯏꯗꯅꯤ ꯅꯠꯇ꯭ꯔ ꯅꯪ ꯀꯥꯞꯀꯅꯤ ꯅꯪ ꯍꯥꯏꯕꯗꯣ
ꯀꯣꯏꯅꯅꯨꯡꯁꯤ
ꯑꯁ ꯅꯪꯒꯤ ꯐꯣꯊꯣꯛ ꯀꯥꯞꯄꯗꯨ ꯃꯤꯠ ꯀꯨꯟꯅꯤ ꯊꯣꯛꯏꯅꯦ ꯍꯥꯏꯕ ꯀꯩꯅꯝ ꯍꯥꯏꯕ ꯅ
ꯇꯥꯡ ꯀꯨꯟꯇꯔꯨꯛ ꯐꯧ
ꯅꯣꯡꯃ ꯌꯥꯎꯗꯕꯗꯗꯤ ꯀꯃꯥꯏꯅ ꯇꯧꯗꯣꯏꯃꯣꯕ ꯌꯥꯎꯍꯧꯗ꯭ꯔꯗꯤ
ꯑꯦꯞꯁꯦꯟ ꯆꯠꯂꯦꯗꯅ
ꯑꯗꯨ ꯄꯩꯁꯥ ꯀ ꯊꯔꯗꯕꯕ ꯅꯣꯡꯃ ꯅꯣꯡꯃꯩ ꯀꯌꯥꯅꯣ ꯑꯣꯏꯔꯤꯁꯤ ꯅꯣꯏꯒꯤ
ꯇꯨ ꯑꯩꯠꯇꯤ ꯐꯣꯔ
ꯏꯁ ꯑꯗꯨꯗꯤ ꯊꯨꯡ ꯑꯩꯥꯏ ꯊ ꯐꯔ ꯀꯛꯈꯤꯗꯕ
ꯎꯝ ꯀꯩꯗ ꯑꯣꯏꯅ ꯀꯛꯇꯣꯔꯤꯁꯤ ꯅꯨꯡꯗꯤꯒꯤ ꯀꯛꯄꯅꯤ ꯅꯣꯏ
ꯌꯥꯎꯗ꯭ꯔꯗꯤ ꯍꯥꯏꯕ ꯅꯪꯒꯤꯖꯝ ꯅꯨꯃꯤ ꯀꯩꯁꯨ ꯀꯥꯞꯇꯕ꯭ꯔꯣ
ꯍꯣꯏꯅꯦ
ꯑꯃ ꯑꯃ ꯉꯥꯏꯕꯗꯅ ꯑꯗꯨꯝ ꯄꯨꯡꯈꯥꯏ ꯑꯃꯃꯝ ꯆꯪꯊꯣꯛꯈꯤꯕꯒꯤ ꯋꯥꯅꯤꯗꯣ ꯆꯪꯗꯕ ꯃꯤꯅꯤꯠ ꯇꯔꯥ ꯀꯨꯟꯗ ꯑꯗꯨꯝ ꯆꯪꯕꯁꯨ ꯌꯥꯎꯏ
ꯎꯝ ꯅꯪꯍꯪ ꯀꯥꯞꯀꯦ ꯍꯥꯏꯕ ꯌꯥꯗ꯭ꯔꯣꯕꯣ
ꯌꯥꯗꯦ ꯃꯤ ꯁꯦꯔꯤꯑꯦꯜꯗ ꯂꯥꯛꯏꯃꯤ ꯀꯩꯅꯣꯅꯦ